ꯍꯂꯣ
ꯎꯝ ꯇꯥꯔꯦ
ꯀꯩꯗꯧꯔꯝꯃꯤꯅꯣ
ꯊꯨꯝ
ꯄꯣꯊꯥꯔꯝꯕꯅꯦ ꯉꯥꯏꯍꯥꯛꯇꯪ ꯃꯇꯦꯛ ꯑꯃ ꯁꯨꯝ ꯍꯥꯏꯕꯗꯤ ꯉꯥꯏꯍꯥꯛ ꯁꯨꯝ ꯉꯜꯂꯤꯅ ꯀꯩꯅꯣ ꯇꯧꯔꯝꯕꯅꯦ ꯑꯥ ꯏꯪꯍꯜꯂꯒꯅꯦ ꯁꯨꯝ ꯍꯤꯞ ꯄꯝꯕ ꯉꯥꯏꯍꯥꯛꯇꯪ ꯄꯨꯔꯥ ꯇꯨꯝꯕꯃꯛꯇꯤ ꯇꯨꯝꯃꯣꯏ ꯑ ꯀꯩꯗꯧꯔꯝꯃꯤꯅꯣ
ꯑꯩꯁꯨ ꯆꯥꯛ ꯇꯣꯛꯄꯒꯤ ꯉꯥꯛꯇꯪ ꯄꯣꯊꯥꯒꯦꯅ ꯄꯣꯊꯥꯔꯝꯕꯅꯦ
ꯎꯝ ꯉꯥꯁꯤꯁꯦ ꯍꯧꯖꯤꯛꯁꯦ ꯅꯨꯡꯁꯥꯁꯦ ꯊꯣꯛꯑꯒꯁꯨ ꯌꯥꯝ ꯃ ꯃꯄꯨꯡ ꯐꯥꯅ ꯍꯦꯟꯅ ꯊꯣꯛꯄꯗꯤ ꯑꯣꯏꯗꯦ ꯀꯥ ꯍꯦꯟꯅ ꯍꯧꯖꯤꯛ ꯁꯥꯕ ꯑꯣꯏꯗꯦ
ꯑꯥ ꯉꯁꯤꯗꯤ ꯈꯤꯇꯪ ꯁꯥꯕꯁꯦ ꯍꯟ ꯍꯟꯗꯤ ꯍꯟꯕꯒꯤ ꯇꯥꯞ ꯃꯑꯣꯡ ꯇꯧꯋꯦ
ꯎꯝ ꯑꯩꯗꯤ ꯅꯪ ꯅꯪ ꯐꯣꯟ ꯇꯧꯔꯛꯑꯒ ꯀꯩꯅꯣꯝꯕꯨ ꯅꯤꯡꯁꯤꯡꯉꯛꯑꯦ ꯑꯩꯈꯣꯏꯒꯤ ꯑꯩꯁꯦ ꯍꯣꯔꯦꯟꯅꯦ ꯄꯨꯡ ꯑꯍꯨꯝ ꯑꯥ ꯑꯍꯨꯝ ꯇꯔꯦꯡ ꯇꯃꯥꯡ ꯑꯍꯨꯝꯒꯤ ꯁ꯭ꯋꯥꯏꯗꯅꯦ ꯅꯣꯏ ꯑꯗꯨꯒꯤ ꯃꯃꯥꯡꯒꯤꯗ ꯂꯩꯕ ꯑꯣꯖꯥ ꯑꯃ ꯂꯩꯕꯗꯣ ꯑꯩꯈꯣꯏ ꯏꯁꯩꯒꯤ ꯑꯣꯖꯥ ꯑꯃ ꯂꯩꯕꯗꯣ ꯑꯗꯨꯒꯤ ꯈꯉꯤ ꯑꯗꯨ ꯈꯪꯉꯝꯕꯁꯨ ꯌꯥꯏ ꯑꯗꯨ ꯀꯩꯅꯣ ꯇꯧꯒꯦ ꯑ ꯑꯗꯨꯗ ꯂꯥꯛꯀꯗꯣꯏꯅꯦꯕ ꯑꯩꯁꯦ ꯑꯗꯨ ꯂꯥꯛꯄꯗꯨꯗ ꯍꯣꯔꯦꯝ ꯑꯣꯖꯥ ꯍꯣꯏ ꯗꯨ ꯍꯥꯟꯅ ꯆꯪꯉꯝꯃꯒ ꯃꯇꯨꯡꯗ ꯑꯩ ꯅꯣꯏꯗ ꯌꯥꯔꯒꯗꯤ ꯆꯪꯉꯑꯝꯒꯦ ꯑꯝꯇꯁꯨ ꯑꯩꯈꯣꯏ ꯆꯪꯉꯛꯇꯕꯁꯨ ꯀꯨꯏꯔꯦ ꯂꯥꯛꯇꯕꯁꯨ ꯀꯨꯏꯔꯦ ꯂꯝꯕꯤ ꯊꯣꯛꯄꯅꯤꯅ
ꯍꯣꯏ ꯑꯗꯨꯅꯤ ꯍꯥꯏꯁꯦ ꯑꯩꯈꯣꯏ ꯃꯃꯥꯡꯒꯤ ꯑꯣꯖꯥꯒꯤ ꯃꯌꯨꯝꯗꯗꯤ ꯅꯣꯏ ꯇꯣꯏꯅꯗꯤ ꯑꯗꯨꯝ ꯂꯥꯛꯑꯦ ꯑꯗꯨꯝ ꯍꯥꯏ ꯑꯗꯨꯒ ꯁꯨꯡꯆꯪ ꯆꯪ ꯆꯪꯉꯛꯇꯦ ꯑꯗꯨ ꯅꯣꯡꯃꯇꯁꯨ ꯆꯪꯉꯛꯑꯒ ꯎꯅꯗꯅ ꯐꯝꯃꯒ ꯋꯥꯔꯤ ꯋꯥꯇꯥꯏ ꯁꯥꯟꯅꯕꯒꯗꯣ ꯐꯪꯗꯦ ꯍꯥꯏꯕ ꯎꯅꯤꯡꯗ꯭ꯔꯤꯔ ꯀꯩꯗꯧꯅꯣ ꯒ꯭ꯌꯥꯟ ꯌꯥꯝ ꯇꯥꯗ꯭ꯔꯦ ꯅꯣꯏꯅ ꯃꯔꯣꯟ ꯑꯃ ꯑꯗꯣ ꯆꯪꯉꯛꯇꯕ ꯌꯥꯔꯣꯏ ꯍꯣꯔꯦꯟ ꯂꯥꯛꯑꯒꯗꯤ ꯆꯪꯉꯛꯑꯣ
ꯑꯨꯅꯤꯡꯗꯕꯩ ꯅꯠꯇꯦꯍꯦ ꯀꯩꯅꯣꯒꯤꯅꯦ ꯁꯨꯝ ꯆꯪꯕ ꯐꯔꯛ ꯇꯥꯕꯗꯣ ꯍꯥꯏꯕꯗꯤ ꯈꯤꯇꯪ ꯊꯦꯡ ꯊꯦꯡꯈꯤꯕꯁꯨ ꯌꯥꯎꯏꯤ ꯑꯗꯒꯤ ꯐꯔꯛ ꯇꯥꯕꯗꯒꯤ ꯑꯃꯨꯛ ꯑꯣꯖꯥꯅ ꯑꯃꯨꯛ ꯑꯩꯈꯣꯏꯅ ꯍꯟꯈꯤꯕ ꯃꯇꯝꯗ ꯄꯥꯀꯣꯟ ꯁꯤꯖꯤꯜꯂꯛꯑꯒ ꯑꯃꯨꯛ ꯄꯥꯈꯣꯟꯒꯤꯗꯨꯒꯤ ꯑꯃꯨꯛ ꯆꯠꯅꯕ ꯍꯣꯠꯅꯕꯗ ꯐꯔꯛ ꯇꯥꯎꯧꯕ ꯑꯗꯒꯤ ꯏꯃꯥꯟꯅꯕ ꯑꯅꯤ ꯑꯍꯨꯝ ꯂꯣꯏꯅꯔ ꯊꯣꯛꯂꯛꯄ ꯊꯣꯛꯄꯅꯤꯅ ꯁꯨꯝ ꯅꯣꯏꯗ ꯍꯦꯛ ꯃꯤ ꯌꯥꯎ ꯆꯪꯕ ꯈꯣꯠꯄ ꯇꯧꯕꯗꯨꯁꯨ ꯁꯨꯝ ꯃꯤ ꯂꯥꯡꯒꯅꯤ ꯈꯟꯗꯅ ꯑꯗꯨꯝ ꯍꯜꯂꯦ ꯑꯗꯨꯒꯤꯗꯤ ꯑꯗꯨꯒ ꯀꯩꯅꯣ ꯇꯧꯔꯦ ꯍꯣꯔꯦꯟꯗꯤ ꯀꯝꯄꯟꯁꯔꯤ ꯑꯣꯖꯥꯍꯣꯏꯗ ꯆꯪꯉꯨꯔꯀꯥꯟꯗ ꯀꯟꯗ ꯑꯗꯨꯝ ꯆꯪꯉꯛꯑꯒꯦꯗꯨꯁꯨ ꯑꯩꯅ ꯆꯪꯉꯛ ꯇꯥꯔꯗꯤ ꯑꯣꯖꯥ ꯍꯧꯖꯤꯛ ꯄꯨꯡ ꯑꯍꯨꯝꯒꯤ ꯑꯍꯨꯝꯒꯤ ꯁ꯭ꯋꯥꯏꯗ ꯆꯠꯇꯣꯏꯅꯦꯕ
ꯑꯗꯣ ꯑꯍꯨꯝꯒꯤ ꯁ꯭ꯋꯥꯏ ꯆꯪꯉꯨꯖꯤꯔꯣ ꯑꯣꯖꯥ ꯍꯣꯏꯗꯩ ꯊꯣꯛꯂꯛꯄꯗꯤ ꯑꯩꯖꯦ ꯑꯍꯨꯝ ꯃꯈꯥꯏ ꯈꯔ ꯍꯦꯜꯂꯅꯤ ꯃꯅꯤ ꯃꯔꯤ ꯇꯥꯏꯃꯤꯡ ꯃꯃꯥꯡ ꯁ꯭ꯋꯥꯏꯒꯤ ꯃꯌꯥꯗꯤ ꯂꯥꯛꯑꯅꯤ ꯑꯗꯨꯏ ꯇꯥꯏꯃꯤꯡꯗ ꯆꯪꯉꯛꯑꯒꯦ
ꯆꯪꯉꯛꯑꯣ ꯑꯩ ꯀꯩꯝ ꯆꯠꯊꯣꯛꯀꯗꯕꯒ ꯀꯩꯝꯇ ꯂꯩꯇꯦꯗ ꯉꯥꯛꯁꯨ ꯐꯝꯃꯒ ꯑꯗꯨꯝ ꯋꯥꯔꯤ ꯋꯥꯇꯥꯏ ꯑꯗꯨꯝ ꯁꯥꯟꯅꯖꯤ ꯇꯧꯕꯨꯗꯤꯅꯦ ꯅꯣꯏ ꯍꯧꯖꯤꯛꯀꯤ ꯑꯩꯈꯣꯏꯒꯤ ꯃꯃꯥꯡꯒꯤ ꯅꯣꯏ ꯑꯣꯖꯥꯗꯣ ꯃꯣꯏꯗꯤ ꯃꯤ ꯌꯥꯝ ꯂꯩꯇꯕꯅꯦꯕ ꯑꯗꯨꯗꯨꯅꯅꯦ ꯑꯈꯣꯏ ꯆꯠꯄꯗꯁꯨ ꯑꯗꯨꯝ ꯁꯤꯝꯗꯪ ꯁꯤꯝꯇ ꯀꯩꯅꯣ ꯇꯧꯕꯤꯔꯝꯃꯨ ꯇꯧꯕꯤꯔ ꯑꯗꯨ ꯇꯧꯕꯤꯔꯝꯃꯨ ꯍꯥꯏꯕꯖꯦ ꯃꯣꯏ ꯃꯥꯗꯤ ꯑꯗꯨꯝ ꯍꯥꯏꯕꯅꯦꯕ ꯐꯖꯨ ꯌꯥꯝ ꯐꯕꯅꯦ ꯑꯣꯖꯥꯗꯣ ꯍꯣꯏ ꯑꯗꯨ ꯑꯣꯏ ꯇꯥꯗꯤꯅꯦ ꯅꯪ ꯍꯣꯔꯦꯟ ꯁꯨꯡꯁꯣꯏ ꯁꯣꯏꯗꯅ ꯂꯥꯛꯇꯣꯏ ꯑꯣꯏꯇꯥꯗꯤꯅꯦ ꯅꯣꯏꯒꯤ ꯍꯩꯅꯧꯖꯤꯡꯗꯣ ꯄꯥꯜꯂꯝꯒꯤꯅꯤꯗꯅ ꯍꯧꯖꯤꯛꯇꯤ ꯈꯝꯃꯝꯗꯧꯗꯤ ꯃꯥꯟꯗꯦ ꯄꯥꯟ ꯇꯥꯗꯤꯅꯦ ꯇ ꯍꯦꯛꯄꯤꯔꯛꯎꯕ ꯑꯩ ꯍꯩꯅꯧꯒꯨꯝꯕꯗꯣ ꯈꯔ ꯆꯥꯅꯤꯡꯉꯦꯕ
ꯍꯩꯅꯧ ꯀꯩꯅꯣ ꯇꯧꯋꯦ ꯍꯦꯜꯂꯛꯀꯦ ꯐꯅꯝ ꯄꯥꯜꯂꯤ ꯑꯗꯨꯒ ꯃꯨꯟꯕꯁꯨ ꯌꯥꯎꯔꯦ ꯀꯩꯅꯣ ꯍꯩꯅꯧꯖꯨ ꯃꯈꯜꯅꯦ ꯑꯈꯣꯏꯗ ꯍꯟꯗꯛꯇꯤ ꯀꯩꯅꯣ ꯇꯧꯋꯦ ꯑꯃ ꯑꯩꯅ ꯌꯥꯝꯅ ꯄꯥꯝꯕ ꯍꯩꯅꯧ ꯍꯥꯏꯕꯗꯤ ꯃꯃꯥꯡ ꯆꯍꯤꯗ ꯌꯥꯝꯅ ꯐꯖꯅ ꯄꯥꯟꯂꯝ ꯑꯗꯨꯝꯗꯤ ꯄꯥꯟꯗ꯭ꯔꯦ ꯀꯩꯗꯧꯔꯅꯣ ꯈꯪꯗ꯭ꯔꯦꯕꯀꯣ ꯑꯗꯨꯒ ꯍꯧꯖꯤꯛ ꯍꯧꯖꯤꯛ ꯄꯥꯜꯂꯤ ꯖꯦ ꯍꯩꯅꯧ ꯃꯈꯜ ꯑꯍꯨꯝꯒꯨꯝꯕ ꯄꯥꯜꯂꯦ ꯑꯩꯈꯣꯏꯒꯤ ꯁꯔꯤꯛ ꯍꯩꯅꯧꯗꯣ ꯑꯃ ꯄꯥꯜꯂꯦ ꯑꯗꯨꯒ ꯆꯨꯝꯅꯒꯤ ꯍꯩꯅꯧ ꯀꯩ ꯍꯥꯏꯅꯤ ꯅꯣꯔꯃꯦꯜ ꯈꯔ ꯌꯥꯝꯅ ꯆꯥꯎꯕꯁꯨ ꯅꯠꯇꯕ ꯄꯤꯛꯇꯛ ꯌꯥꯝ ꯀꯩꯅꯣ ꯑꯇꯩ ꯍꯩꯅꯧꯖꯨ ꯅꯠꯇꯕ ꯑꯃ ꯄꯥꯜꯂꯦꯗꯅ ꯑꯗꯨꯒ ꯑꯃꯨꯛ ꯑꯩꯈꯣꯏꯒꯤ ꯃꯩꯇꯩ ꯍꯩꯅꯧꯒꯥꯏ ꯍꯥꯏꯅꯕ ꯑꯃ ꯈꯔ ꯆꯥꯎꯔꯞ ꯇꯧꯔ ꯌꯥꯝ ꯍꯥꯎꯕꯗꯣ ꯌꯥꯝ ꯊꯨꯝꯕꯗꯣ ꯑꯗꯨꯖꯨ ꯄꯥꯜꯂꯦ ꯑꯗꯣ ꯈꯔ ꯑꯃꯗꯤ ꯁꯪꯉꯤ ꯑꯗꯣ ꯑꯃꯨꯟꯕ ꯈꯜꯂ ꯀꯥꯟꯗ ꯑꯣ ꯀꯩꯅꯣꯗꯤ ꯌꯥꯝ ꯀꯦꯜꯂꯦ ꯁꯔꯤꯛ ꯍꯩꯅꯧꯗꯤ ꯑꯗꯨꯝ ꯅꯨꯡꯇꯤꯒꯤ ꯃꯨꯜꯂꯒ ꯍꯧꯖꯤꯛꯁꯦ ꯑꯗꯣ ꯑꯃꯨꯟꯕ ꯈꯔꯖꯨ ꯑꯗꯨꯝ ꯄꯨꯕꯤꯔꯛꯑꯒꯦ ꯑꯗꯨꯗꯤ ꯑꯁꯪꯕꯖꯨ ꯌꯥꯕ꯭ꯔꯣ ꯄꯣꯔꯛꯄꯗ ꯑꯁꯪꯕꯖꯨ ꯌꯥꯎꯔꯛꯄ
ꯀꯩꯁꯨ ꯀꯥꯏꯗꯤꯌꯦ ꯑꯗꯨ ꯀꯩꯅꯣꯗꯣ ꯑꯈꯣꯏꯒꯤꯅꯦ ꯑꯃ ꯁꯪꯉꯤꯀꯥꯟꯗꯅꯦ ꯆꯥꯕꯗꯖꯨ ꯌꯥꯝ ꯀꯟꯅ ꯁꯤꯟꯗꯕ ꯑꯃ ꯑꯈꯣꯏꯒꯤ ꯌꯨꯕꯤ ꯍꯩꯅꯧ ꯀꯥꯏꯅ ꯍꯥꯏꯅꯕꯗꯣ ꯑꯗꯨ ꯑꯗꯨꯗꯤ ꯍꯧꯕ꯭ꯔꯥ
ꯑꯗꯨꯗꯤ ꯑꯈꯣꯏ ꯀꯀꯥ ꯍꯣꯏꯒꯤ ꯍꯧꯔꯝꯒꯅꯤꯅ ꯈꯜꯂꯦ ꯑꯗꯨ ꯀꯩꯅꯣ ꯇꯧꯋꯦ ꯕꯤ ꯍꯩꯅꯧ ꯍꯥꯏꯔ ꯈꯪꯅꯩꯗꯣ ꯍꯣꯏ ꯈꯔ ꯆꯥꯎꯔꯛꯄ ꯇꯧꯕ ꯈꯣꯏꯒꯤ ꯁꯤꯟꯗꯤ ꯁꯤꯟꯗꯕꯤ ꯑꯩꯅ ꯑꯩꯅ ꯈꯪꯕꯗ ꯈꯣꯏꯔꯣꯝꯗꯗꯤ ꯃꯪꯒ꯭ꯔꯥ ꯍꯩꯅꯧꯅ ꯍꯥꯏ ꯍꯥꯏꯕ ꯑꯝꯖꯨ ꯈꯪꯒ꯭ꯔꯦꯕ ꯌꯨ ꯕꯤ ꯍꯩꯅꯧꯗꯨꯗꯤ ꯇꯥꯗ꯭ꯔꯤꯕ ꯃꯪꯒ꯭ꯔꯥ ꯍꯩꯅꯧ ꯍꯥꯏꯖꯤꯖꯨ ꯆꯥꯕ ꯃꯇꯝꯗꯅꯦ ꯌꯥꯝꯅ ꯊꯨꯝꯕꯗꯤ ꯑꯣꯏꯗꯦ ꯑꯗꯨ ꯃꯥꯖꯦ ꯃꯨꯜꯂꯀꯥꯟꯗ ꯆꯥꯕꯕꯨꯗꯤ ꯁꯪꯉꯤꯉꯩ ꯆꯥꯕꯅ ꯍꯦꯟ ꯍꯥꯎꯕ ꯍꯩꯅꯧ ꯑꯃ ꯂꯩ ꯑꯗꯨꯗꯨꯔ ꯈꯪꯗꯤ
ꯑꯥꯗꯨꯅꯦ ꯑꯥꯈꯣꯏꯒꯤꯅꯦ ꯑꯥꯈꯣꯏ ꯌꯨꯝꯗꯪꯅꯕꯒꯤꯗ ꯍꯧꯔꯝꯃꯦꯕꯀꯣ ꯑꯗꯨꯗꯣ ꯑꯥꯗꯨꯝ ꯍꯧꯖꯤꯛꯇꯤ ꯄꯥꯟꯒꯤꯗ꯭ꯔꯦꯕ ꯄꯥꯟꯒꯤꯗ꯭ꯔꯦ ꯍꯥꯏꯕꯗꯤ ꯀꯩꯒꯤꯅꯣ ꯍꯥꯏꯀꯥꯟꯗꯅꯦ ꯁꯪꯉꯤꯀꯥꯟꯗꯅꯦ ꯑꯗꯨꯝ ꯍꯥꯎꯕꯅꯤꯅ ꯃꯥꯗꯤ ꯑꯈꯣꯏꯒꯤ ꯃꯨꯟꯕ ꯁꯨꯡ ꯅꯪ ꯅꯪꯗꯦꯕ ꯈꯪꯕ꯭ꯔꯥ ꯑꯗꯩ ꯃꯨꯟꯕꯖꯨ ꯌꯥꯝ ꯀꯨꯏꯅ ꯆꯪꯉꯦꯕ ꯈꯪꯕ꯭ꯔꯥ ꯃꯥꯗꯤ ꯑꯗꯨꯗꯣ ꯍꯧꯖꯤꯛꯇꯤ ꯑꯈꯣꯏ ꯍꯧ ꯍꯟꯗꯛ ꯈꯔꯕꯨꯗꯤ ꯆꯥꯍꯧꯋꯦꯕ ꯑꯗꯨꯗ ꯍꯧꯖꯤꯛ ꯁꯦ ꯅꯣꯏꯒꯤ ꯍꯧꯕꯝ ꯍꯧꯔꯒꯗꯤ ꯁꯨꯝ ꯆꯥꯅꯤꯡꯉꯤ ꯍꯦꯛꯄꯤꯔꯛꯑꯣ ꯍꯥꯏꯒꯦ ꯇꯧꯅꯤ ꯍꯣ ꯑꯗꯨ ꯍꯧꯗ꯭ꯔꯖꯨ ꯑꯇꯩꯗꯣ ꯈꯔ ꯍꯦꯛꯂꯛꯑꯣ ꯅꯪ ꯍꯣꯔꯦꯟ ꯂꯥꯛ ꯂꯥꯛꯇꯣꯏ ꯑꯣꯏꯇꯥꯥꯔꯗꯤ ꯁꯣꯏꯕꯌꯥꯗꯦꯀꯣ
ꯑꯣ ꯂꯥꯛꯄꯗꯅꯦ ꯀꯩꯅꯣꯗꯣ ꯑꯍꯣꯏ ꯑꯃꯨꯟꯕ ꯑꯃꯨꯟꯕ ꯈꯔꯑꯝꯖꯨ ꯂꯩꯒꯤꯕꯅꯦ ꯉꯁꯥꯏ ꯅꯣꯡꯉꯥꯜꯂꯝꯗꯥꯏ ꯅꯣꯡꯉꯥꯜꯂꯛꯄꯒꯨꯝꯕꯗ ꯀꯦꯜꯂꯛꯄ ꯑꯗꯨꯒꯤ ꯑꯗꯒꯤ ꯅꯨꯡꯗꯤꯟ ꯑꯩꯈꯣꯏ ꯈꯪꯕ ꯌꯥꯎꯔꯕꯅꯦꯃꯤ ꯌꯨꯝꯒꯤ ꯃꯊꯛꯇ ꯄꯥꯟꯕ ꯖꯤꯡꯒꯖꯦ ꯗꯥꯡ ꯗꯥꯡ ꯇꯧꯔꯛꯇꯣꯏꯅꯤ ꯀꯦꯜꯂꯛꯄꯖꯤꯗ ꯑꯗꯨꯒꯤ ꯈꯨꯟꯖꯤꯜꯂꯒꯗꯤ ꯊꯝꯕ ꯑꯗꯨꯝ ꯑꯗꯨꯗꯥ ꯑꯛ ꯑꯗꯨꯒꯤ ꯑꯃꯨꯟꯕ ꯈꯔ ꯑꯝꯅꯦ ꯑꯁꯪꯕ ꯈꯔ ꯑꯝꯅꯦ ꯍꯦꯛꯂꯛꯑꯒꯦ ꯑꯗꯨꯒ ꯀꯩꯅꯣꯗꯨꯖꯨ ꯌꯥꯝ ꯐꯅ ꯍꯧꯋꯦ ꯐꯖꯅ ꯈꯣꯏꯒꯤ ꯌꯥꯝ ꯃꯔꯥꯡ ꯀꯥꯏꯅ ꯅꯨꯡꯁꯤꯍꯤꯗꯥꯛꯇꯨꯖꯨ ꯑꯗꯨ ꯈꯔ ꯍꯦꯛ
ꯍꯣꯏ ꯌꯥꯎꯄꯤꯔꯛꯑꯣ ꯑꯩꯕꯨꯗꯤ ꯀꯩꯅꯣꯗꯣ ꯑꯁꯪꯕ ꯗꯣ ꯆꯥꯕꯗꯣ ꯑꯩꯗꯤ ꯉꯝꯗꯦꯕꯀꯣ ꯑꯃ ꯌꯨꯕꯤ ꯍꯩꯅꯧ ꯍꯥꯏꯕꯗꯣ ꯑꯗꯨꯕꯨꯗꯤ ꯈꯥꯒ ꯆꯥꯕ ꯉꯝꯃꯦꯕ ꯑꯁꯪꯕꯗꯨꯅ ꯅꯦ ꯑꯩꯈꯣꯏ ꯑꯩꯈꯣꯏꯗꯥꯏ ꯃꯆꯥꯅꯨꯄꯥꯖꯦ ꯌꯥꯝ ꯄꯥꯝꯃꯦꯕꯥ ꯑꯗꯨ ꯃꯤ ꯍꯩꯅꯧ ꯑꯁꯪꯕ ꯎ ꯌꯥꯗꯦ ꯑꯁꯤꯖꯨ ꯌꯥꯝ ꯆꯥꯅꯤꯡꯉꯤ ꯆꯥꯅꯤꯡꯉꯦꯅ ꯑꯈꯣꯏꯒꯤꯗꯤ ꯍꯩꯅꯧ ꯄꯥꯝꯕꯤ ꯑꯝꯇ ꯍꯧꯗꯦꯕ ꯊꯥꯕꯝꯖꯨ ꯂꯩꯇꯕꯅꯤꯅ ꯑꯗꯨꯗ ꯃꯥꯅ ꯆꯥꯅꯤꯡꯉꯤ ꯆꯥꯅꯤꯡꯉꯤ ꯑꯗꯨꯒꯤꯅꯤꯗ ꯑꯩꯕꯨꯗꯤ ꯑꯃꯨꯟꯕꯗꯨꯅꯦꯕ ꯑꯩꯅ ꯆꯥꯅꯤꯡꯉꯤꯁꯤꯅ ꯑꯩꯒꯤꯗꯤ ꯅꯪꯅꯅꯦ ꯈꯪꯅ ꯑꯗꯨꯝ ꯍꯦꯛꯂꯛꯑꯣ
ꯍꯣ ꯍꯣꯏ ꯍꯦꯂꯛꯀꯦꯅꯦ ꯑꯗꯨꯕꯨꯗꯤ ꯍꯤꯞꯄꯤꯔ ꯀꯩꯗꯧꯏꯅꯣ ꯍꯧꯖꯤꯛꯄꯣ
ꯆꯥꯛ ꯍꯦꯛ ꯇꯣꯛꯇ ꯉꯥꯏꯔꯤꯅꯅꯦ ꯀꯩꯅꯣ ꯇꯧ ꯍꯤꯞꯆꯟꯕꯗꯨ ꯅꯨꯡꯉꯥꯏꯇꯦꯕ ꯄꯨꯛꯁꯦ ꯍꯦꯛꯇ ꯑꯩꯈꯣꯏ ꯅꯨꯡꯁꯤꯠ ꯀꯥꯕꯩ ꯇꯥꯏꯞ ꯇꯧꯋꯦꯕ ꯆꯥꯛ ꯍꯦꯛ ꯇꯣꯛꯑ ꯍꯤꯞꯆꯟꯕꯁꯦ ꯑꯗ ꯍꯥꯟꯅ ꯃꯤꯅꯤꯠ ꯇꯔꯥ ꯀꯨꯟꯃꯨꯛꯇꯤ ꯑꯗꯨꯝ ꯁꯥꯏꯕꯣꯛ ꯆꯠꯄ ꯅꯠꯇ꯭ꯔꯒ ꯐꯝꯕ ꯑꯗꯨꯃꯥꯏꯅ ꯇꯧꯋꯦꯕ ꯐꯃꯨꯡꯗ ꯍꯤꯞꯆꯟꯕ ꯗꯨꯗ ꯅꯨꯡꯉꯥꯏꯇꯕ ꯑꯩꯅꯖꯨ ꯑꯗꯒꯤ ꯑꯃꯨꯛ ꯃꯨꯟꯗꯔꯒ ꯍꯦꯇ ꯇꯨꯝꯗꯒꯤꯒꯦ ꯇꯧꯋꯦꯕ
ꯑꯗꯨꯒꯤ ꯇꯨꯝꯕꯗꯨꯅꯦ ꯌꯥꯝ ꯇꯜꯂꯤꯖꯦ ꯍꯥꯏꯗꯤ ꯗꯨꯃꯥꯏ ꯇꯨꯝꯗꯔꯨꯔꯦ ꯈꯜꯂꯣꯕꯀꯣ ꯍꯦꯛ ꯃꯤꯀꯞ ꯊꯣꯛꯂꯛꯑꯀꯥꯟꯗ ꯑꯩꯈꯣꯏꯒꯤ ꯏꯁ ꯏꯁꯥꯖꯦ ꯇꯨꯄ ꯀꯩꯅꯣꯝ ꯀꯩ ꯍꯥꯏꯅꯤ ꯑꯅꯝ ꯑꯍꯥ ꯆꯨꯕ꯭ꯔ ꯍꯥꯏꯒ ꯇꯨꯐꯛ ꯇꯨꯄꯥꯏ ꯆꯟꯕ ꯍꯥꯏꯒꯗ꯭ꯔ ꯁꯨꯝ ꯏꯍꯩ ꯍꯩꯅꯗꯕꯗꯣ ꯗ ꯑꯗꯣ ꯇꯨꯝꯖꯜꯂꯨꯔꯀꯥꯟꯗ ꯑꯗꯨꯒꯤ ꯑꯗꯨꯒꯤ ꯄꯣꯠꯇꯣ ꯃꯥꯏ ꯁꯨꯡ ꯍꯩ ꯍꯩꯅꯗꯦ ꯇꯨꯝꯅꯤ ꯈꯟꯕꯗ
ꯑꯗꯨꯅ ꯌꯥꯔꯤꯡꯒꯩꯗꯤ ꯑꯍꯟ ꯂꯃꯟꯅꯗꯤ ꯅꯨꯡꯊꯤꯟ ꯇꯨꯝꯖꯟꯒꯅꯨ ꯅꯨꯡꯗꯤꯟ ꯇꯨꯝꯖꯟꯒꯅꯨ ꯍꯥꯏ ꯑꯗꯣ ꯈꯣꯏꯖꯨ ꯍꯥꯏꯔꯤꯕ ꯑꯩꯈꯣꯏꯖꯨꯅꯦ ꯈꯪꯅ ꯈꯪꯅ ꯑꯗꯨꯝ ꯀꯩꯍꯥꯏꯅꯤ ꯑꯗꯨꯝ ꯍꯤꯞꯆꯟꯕꯗꯣ ꯑꯗꯨꯗꯤ ꯑꯗꯨꯝ ꯑꯣꯏꯌꯦꯕ ꯆꯥꯛ ꯍꯦꯛꯇꯣꯛꯄꯒꯕꯨꯗꯤ ꯍꯤꯞꯆꯟꯗꯦꯕꯀꯣ ꯑꯩꯗꯤ ꯃꯤꯅꯤꯠ ꯇꯔꯥꯉ꯭ꯋꯥ ꯀꯨꯟ ꯄꯨꯡꯒꯥꯏꯃꯨꯛ ꯂꯩꯔꯒ ꯑꯗꯨꯃꯥꯏꯅ ꯑꯗꯨꯝ ꯇꯧꯕ ꯑꯗꯨ ꯍꯧꯖꯤꯛ ꯇꯨꯝꯖꯤꯟꯕ ꯍꯥꯏꯖꯦ ꯀꯩꯁꯨ ꯐꯄꯣꯟꯇꯦꯗ ꯅꯨꯡ ꯅꯨꯡꯗꯥꯡꯗ ꯃꯄꯨꯡ ꯐꯥꯅ ꯇꯨꯝꯍꯧꯗꯕꯒꯤꯒ ꯇꯨꯝꯗꯧ ꯃꯉꯥꯏꯔꯦ ꯅꯨꯡꯗꯥꯡ ꯐꯖꯅ ꯇꯨꯝꯃꯒꯕꯨꯗꯤ ꯀꯩꯁꯨ ꯗꯔꯀꯥꯔ ꯂꯩ ꯄꯣꯟꯇꯦꯗ ꯇꯨꯝꯕꯒꯤ ꯃꯔꯨ ꯑꯣꯏꯅ ꯑꯩꯈꯣꯏꯅ ꯄꯣꯊꯥꯗꯣꯏꯁꯦ ꯅꯨꯡꯗꯥꯡꯅꯦꯕ
ꯃꯥꯟꯅꯦ ꯑꯌꯨꯛ ꯅꯨꯡꯊꯤꯟꯗꯅ ꯊꯕꯛ ꯁꯨꯔꯒ ꯅꯨꯡꯗꯥꯡꯗ ꯄꯣꯊꯥꯕ ꯍꯥꯏꯁꯤꯗꯤ ꯑꯗꯨꯝ ꯇꯧꯔꯦ ꯗꯕꯅꯦ ꯑꯗꯨꯒ ꯄꯣꯊꯥꯕꯖꯤꯅ ꯍꯦꯟꯕꯖꯤꯖꯨ ꯐꯄꯣꯟꯇꯦ ꯀꯩꯅꯣꯗꯣ ꯑꯥ ꯍꯩꯅꯧꯖꯦ ꯑꯩꯖꯨ ꯑꯥꯊꯋꯥꯅꯤꯒꯤ ꯑꯩꯅꯖꯨ ꯇꯧꯗꯣꯏꯖꯦ ꯄꯨꯡ ꯑꯍꯨꯝꯒꯤ ꯑꯗꯨꯋꯥꯏꯗ ꯂꯥꯛ ꯀꯅꯣ ꯍꯥꯏꯕꯅꯤꯅ ꯑꯩꯖꯨ ꯍꯧꯖꯤꯛ ꯆꯥꯛꯁꯦ ꯈꯔ ꯆꯥꯁꯤꯟꯈꯤꯕꯒꯤ ꯑꯩꯈꯣꯏꯒꯤ ꯎꯁꯣꯞꯇꯣ ꯆꯥꯔꯨꯕꯅꯤꯅ ꯀꯅꯣ ꯇꯧꯔꯒꯦ ꯎꯝ ꯑꯩꯖꯨ ꯍꯩꯅꯧꯗꯣ ꯃ ꯊꯣꯡꯑꯣꯢꯁꯨ ꯑꯃꯇꯪ ꯍꯦꯛꯑ ꯀꯥꯟꯗ ꯃꯁꯨꯡ ꯑꯣꯏꯅ ꯈꯥꯏꯔꯒ ꯆꯥꯕꯗꯤ ꯉꯝꯗꯦ ꯌꯥ ꯀꯨꯝꯕꯅ ꯍꯦꯛꯇ ꯍꯥꯜꯂꯦꯕ ꯑꯗꯣ ꯑꯩꯁꯨ ꯅꯨꯡꯁꯤꯗꯥꯛ ꯈꯔ ꯅ ꯃꯣꯔꯣꯛ ꯇꯦꯛꯄ ꯑꯃ ꯅꯤꯒ ꯇꯧꯔꯒ ꯊꯨꯡꯒ ꯆꯤꯅꯤꯒ ꯈꯤꯇꯪ ꯍꯥꯞꯄꯒꯥꯟ ꯑꯗꯨꯝ ꯃꯦꯜꯂ ꯆꯥ ꯇꯥꯔꯦ ꯉꯥꯏꯍꯥꯛ ꯂꯩꯕꯒ ꯍꯥꯏꯕꯗꯤ ꯐꯣꯟ ꯑꯣꯏ ꯃꯍꯤ ꯑꯣꯏ ꯊꯣꯛꯍꯜꯂꯒ ꯊꯛꯄꯗꯨꯅ ꯐꯩ ꯑꯗꯨꯒ ꯃꯁꯨꯡ ꯑꯣꯏꯅ ꯈꯥꯏꯔ ꯆꯥꯕꯗꯨꯗꯤ ꯌꯥꯀꯨꯝꯃ ꯅ ꯍꯥꯜꯂꯦꯕꯀꯣ ꯑꯗꯨꯒ ꯐꯖꯅ ꯃꯦꯠꯂꯒ ꯐꯖꯅ ꯆꯥꯈꯤꯕꯅꯤ ꯃꯍꯤ ꯄꯨꯊꯛꯑꯁꯨ ꯑꯗꯩ ꯇꯣꯏꯔꯕꯅꯤꯅ ꯈꯤꯇꯪ ꯌꯣꯠꯄꯣꯢ ꯂꯥꯛꯄꯣꯏ ꯁꯥ ꯐꯠꯇꯕꯁꯨ ꯈꯔ ꯐꯩꯌꯦꯕ ꯑꯗꯨꯒ ꯃꯁꯨꯡ ꯑꯣꯢ ꯆꯥꯕꯗꯤ ꯉꯝꯗꯦ ꯑꯗꯣ ꯃꯁꯨꯡ ꯑꯣꯏ ꯆꯥꯕꯗꯤ ꯉꯝꯃꯤꯕꯣ ꯌꯥ ꯀꯔꯤꯝ ꯇꯧꯗ꯭ꯔ ꯍꯧꯖꯤ ꯀꯥꯟꯁꯦ
ꯑꯩꯗꯤ ꯑꯁꯪꯕꯗꯨ ꯁꯨꯡꯆꯥ ꯆꯥꯗꯦꯍꯦ ꯑꯩꯅꯁꯨ ꯑꯁꯪꯕ ꯍꯥꯏꯗꯨꯗꯤ ꯑꯉꯥꯡꯒꯤꯅꯤ ꯅꯪ ꯅꯪꯅꯅꯦ ꯑꯁꯪꯕꯗꯨ ꯃꯦꯠꯂ ꯆꯥꯒꯦ ꯍꯥꯏꯗꯨꯅꯦ ꯃꯌꯥꯏꯗ ꯇꯪꯈꯥꯏ ꯈꯥꯏꯗꯠꯂꯒꯅꯦ ꯑꯩꯈꯣꯏꯒꯤ ꯌꯣꯡꯆꯥꯛ ꯈꯦꯠꯅꯕ ꯌꯣꯡꯈꯣꯠꯇꯣ ꯌꯣꯡꯈꯣꯠꯇꯨꯅꯅꯦ ꯑꯗꯨꯝ ꯒ꯭ꯔꯣ ꯒ꯭ꯔꯣꯛ ꯈꯦꯠꯂꯒꯅꯦ ꯑꯝ ꯄꯥꯅ ꯄꯥꯅ ꯗꯨꯝ ꯊꯣꯛꯂꯛꯄꯅꯦꯕ ꯑꯗꯨꯗꯨꯒ ꯑꯗꯨꯝ ꯅꯪꯅ ꯑꯥ ꯀꯥ ꯀꯨꯠ ꯀꯨꯠ ꯀꯨꯠ ꯑꯗꯨꯝ ꯌꯣꯠꯂꯁꯨ ꯌꯥꯔꯦ ꯀꯩꯅꯣ ꯑꯗꯨꯝ ꯐꯖꯅ ꯃꯦꯠꯂꯒ ꯑꯗꯩꯗ ꯁꯤꯅꯤ ꯈꯔ ꯊꯥꯛꯆꯜꯂꯣ ꯌꯥꯝꯅꯗꯤ ꯍꯥꯞꯇꯕꯤꯗ ꯍꯩ ꯆꯥꯕꯖꯦ ꯀꯅꯥꯒꯨꯝꯕ ꯈꯔꯗꯤ ꯆꯤꯅꯤ ꯍꯥꯞꯄꯖꯦ ꯆꯥꯅꯤꯡꯗꯦꯅ ꯑꯁꯤꯟꯕꯗꯣ ꯄꯥꯝꯃꯦꯅ ꯆꯥꯕꯁꯨ ꯂꯩ ꯑꯗꯒ ꯀꯅꯥꯒꯨꯝꯕ ꯈꯔꯅ ꯑꯃꯨꯛ ꯆꯤ ꯆꯤꯅꯤ ꯈꯤꯇꯪ ꯍꯥꯞꯇ꯭ꯔꯗꯤ ꯅꯨꯡꯉꯥꯏꯇꯦ ꯍꯥꯎꯇꯦ ꯍꯥꯏꯕꯁꯨ ꯂꯩ ꯑꯗꯨꯃꯥꯏꯅ ꯇꯧꯋꯦ ꯑꯗꯨ ꯅꯪ ꯑꯄꯥꯝꯕ ꯃꯑꯣꯡꯗ ꯆꯤꯅꯤ ꯍꯥꯞꯀꯦꯔꯥ ꯍꯥꯞꯄꯣꯏꯔꯥ ꯇꯧꯔꯒ ꯑꯗꯨꯝ ꯌꯣꯡꯈꯣꯠꯇꯨꯅ ꯈꯣꯠꯂꯒ ꯅꯥ ꯅꯨꯡꯁꯤꯗꯥꯛꯇꯣ ꯍꯥꯞꯆꯜꯂꯣ ꯑꯗꯨꯒꯅꯦ ꯐꯖꯅ ꯆꯥꯎ ꯍꯥꯎꯕꯅꯦ ꯌꯥꯝꯅ
ꯑꯩꯗꯤ ꯀꯩꯅꯣ ꯇꯧꯗꯣꯏꯅꯦ ꯑꯥ ꯌꯥꯝꯕꯗꯤ ꯅꯠꯇꯕ ꯆꯤꯅꯤ ꯈꯤꯇꯪꯁꯨ ꯍꯥꯞꯅꯤ ꯑꯗꯨꯒ ꯊꯨꯝ ꯈꯤꯇꯪꯖꯨ ꯍꯥꯞꯅꯤ ꯌꯥꯝꯗꯕꯤꯗ ꯍꯥꯏꯕꯗꯤ ꯆꯥꯕ ꯆꯞ ꯆꯥꯅꯕꯩ ꯆꯥꯡꯗꯣ ꯌꯥꯝꯅꯁꯨ ꯍꯦꯟꯅ ꯊꯨꯝꯍꯜꯂꯣꯏ ꯑꯗꯨꯒꯤ ꯁꯨꯝ ꯀꯥ ꯑꯗꯨꯃꯥꯏꯅ ꯇꯧꯔꯒꯦ ꯑꯗꯨꯒ ꯑꯩꯅ ꯉꯥꯎꯖꯩꯖꯦ ꯅꯨꯡꯁꯤꯗꯥꯛꯀ ꯍꯥꯞꯄꯀꯥꯟꯗ ꯌꯥꯝ ꯆꯥꯟꯅꯩꯗꯅ ꯃꯥ ꯃꯁꯥꯒꯤ ꯑꯗꯨꯒ ꯑꯗꯣ ꯑꯗꯣ ꯍꯩꯅꯧꯖꯦ ꯃꯄꯨꯝ ꯑꯃ ꯉꯝ ꯉꯝꯗꯧ ꯃꯥꯟꯗꯦꯗꯣ ꯍꯩꯅꯧ ꯑꯃ ꯈꯥꯏꯗꯠꯂꯒ ꯇꯪꯈꯥꯏ ꯑꯃꯈꯛ ꯃꯦꯠꯂ
ꯍꯣ ꯍꯣꯏ ꯑꯗꯨ ꯅꯣꯏ ꯀꯩꯅꯣꯅꯦ ꯑꯝ ꯅꯨꯡꯁꯤꯗꯥꯛꯇꯣ ꯑꯩꯈꯣꯏꯒꯤ ꯑꯥ ꯌꯥꯝ ꯄꯥꯛ ꯁꯟꯅ ꯍꯧꯕ꯭ꯔꯥ ꯅꯠꯇ꯭ꯔꯒ ꯈꯤꯇꯪꯈꯛ ꯍꯧꯕ꯭ꯔꯣ
ꯑꯗꯨꯝ ꯍꯧꯋꯦ ꯀꯩꯅꯣ ꯇꯧꯔꯒ ꯑꯩꯈꯣꯏꯒꯤ ꯀꯩ ꯍꯥꯏꯅꯤ ꯑꯥ ꯃꯔꯥꯡ ꯀꯥꯏꯅ ꯄ꯭ꯔꯃꯥꯟ ꯅꯩ ꯍꯧꯖꯤꯛ ꯀꯩꯅꯣꯝꯃ ꯀꯥꯡꯒꯧꯒꯨꯝꯕ ꯑꯃ ꯆꯥꯅꯤꯡꯉꯦ ꯅꯠꯇ꯭ꯔꯒꯅ ꯀꯩꯅꯣꯝ ꯆꯥꯅꯤꯡꯉꯦ ꯍꯥꯏꯕꯗ ꯁꯤꯒꯤꯗꯤ ꯍꯦꯛꯄ ꯑꯗꯨꯝ ꯊꯩꯗꯣꯛ ꯄꯥꯊꯣꯛ ꯍꯦꯟꯗꯣꯛ ꯅꯥ ꯀꯩꯅꯣ ꯍꯧꯕ ꯑꯗꯨ ꯑꯣꯏꯕ ꯗꯨꯒꯤꯗꯤ ꯌꯥꯝ ꯆꯥꯎꯕ ꯅꯠꯇ꯭ꯔꯒꯁꯨ ꯑꯗꯨꯝ ꯆꯔꯥ ꯑꯃ ꯑꯗꯨꯝ ꯌꯥꯝ ꯂꯥꯏꯅ ꯍꯦꯛꯄ ꯉꯝꯕꯗꯣ ꯑꯗꯨ ꯑꯣꯏꯌꯦ ꯑꯗꯣ ꯑꯩꯅꯖꯨ ꯉꯁꯤ ꯂꯥꯛꯄꯗꯣ ꯍꯩꯅꯧ ꯄꯨꯔꯛꯄꯗꯨꯗ ꯅꯣꯏꯒꯤꯖꯨ ꯍꯣꯔꯦꯟ ꯀꯥꯡꯍꯧꯗꯕꯨ ꯍꯥꯞꯄꯁꯨ ꯀꯣꯠꯂꯒꯕꯨ ꯆꯠꯅꯔꯁꯨ ꯑꯗꯨꯝ ꯈꯔ ꯑꯗꯨꯝ ꯑꯩ ꯈꯔ ꯄꯨꯕꯤꯔꯛꯀꯦꯕ ꯑꯗꯨꯝ ꯍꯧꯔꯤ ꯍꯦꯛꯅꯤꯡꯉꯥꯏ ꯌꯥꯝ ꯂꯩꯔꯤꯕ ꯍꯨꯖꯤꯛꯁꯦ
ꯍꯣ ꯑꯗꯨꯅꯤ ꯑꯩ ꯍꯥꯏꯁꯦ ꯌꯥꯝ ꯌꯥꯝꯃꯒꯗꯤꯅꯦ ꯀꯥꯡꯍꯧ ꯆꯥꯅꯤꯡꯉꯦꯕ ꯑꯗꯨꯒꯤ ꯑꯩꯈꯣꯏꯒꯤ ꯃꯩꯇꯩ ꯈꯖꯤꯡ ꯑꯁꯦꯡꯕꯗꯣ ꯑꯀꯪꯕꯗ ꯂꯩꯌꯦꯕ ꯑꯆꯣꯠꯄ ꯅꯠꯇꯕ ꯑꯀꯪꯕꯗ ꯂꯩꯕꯌꯦꯕ ꯑꯩꯈꯣꯏ ꯗꯥ ꯂꯩꯔꯛꯄꯒꯤ ꯑꯗꯨ ꯇꯥꯔꯗꯤ ꯍꯣꯔꯦꯟ ꯁꯧꯒꯤꯒꯨꯝꯕ ꯑꯃ ꯊꯣꯡꯉꯒ ꯈꯥꯖꯤꯡ ꯀꯥꯡꯒꯧꯗꯣ ꯑꯗꯒꯤ ꯅꯥꯀꯨꯞꯄꯤꯁꯨ ꯃꯌꯥꯝ ꯂꯩ ꯑꯗꯨꯒ ꯅꯥꯀꯨꯞꯄꯤꯗꯨꯅꯦ ꯑꯗꯒꯤ ꯈꯥꯖꯤꯡꯗꯨꯅꯦ ꯑꯗꯨꯒ ꯍꯧꯖꯤꯛꯀꯤ ꯅꯣꯏꯒꯤ ꯅꯨꯡꯁꯤꯗꯥꯛꯇꯨꯅꯦ ꯇꯧ ꯇꯧꯔꯒ ꯍꯥꯞꯄꯒ ꯉꯧꯕ ꯆꯥꯅꯤꯡꯕ ꯑꯗꯨꯒꯤꯅꯤꯗ ꯌꯥꯝꯃꯒꯗꯤ ꯑꯗꯨꯝ ꯍꯦꯛꯄꯤꯔꯛꯑꯣ ꯌꯥꯔꯦ
ꯎꯝ
ꯑꯇꯩꯗꯤ ꯀꯩꯝ ꯍꯧꯗ꯭ꯔꯣ ꯀꯩꯅꯣꯗꯤ ꯍꯧꯕ꯭ꯔꯥ ꯃꯌꯥꯡꯇꯣꯟ ꯍꯧꯕ꯭ꯔꯥ
ꯃꯌꯥꯡ ꯇꯣꯟ ꯄꯥꯝꯕꯤ ꯑꯃ ꯍꯧꯋꯦ ꯑꯗꯨꯒ ꯃꯄꯥꯟꯕꯨ ꯌꯥꯝ ꯁꯥꯔꯦ ꯑꯝꯇ ꯀꯛꯂꯕꯅꯦ ꯑꯗꯨꯁꯨ ꯌꯥꯕꯨ ꯌꯥꯏ ꯃꯇꯣꯟ ꯃꯄꯥꯟ ꯁꯥꯔꯤ ꯁꯥꯔꯤ ꯇꯧꯕꯗꯣ ꯃꯅꯥꯁꯨ ꯌꯥꯎꯕ ꯑꯗꯨꯗꯨꯖꯨ ꯈꯔ ꯍꯦꯛꯂꯛꯀꯦ ꯑꯗꯨ ꯀꯩꯅꯣꯁꯨ ꯍꯧꯔꯤꯑꯦ ꯁꯧꯒ꯭ꯔꯤꯗꯗꯤꯅꯦ ꯑꯗꯨꯝ ꯑꯩꯈꯣꯏꯒꯤ ꯌꯨꯝ ꯌꯨꯝꯒꯤ ꯁꯨꯝ ꯆꯥꯕ ꯀꯣꯟꯅꯅꯕꯗꯣ ꯌꯥꯝ ꯌꯣꯟꯅꯅꯕꯒꯤ ꯅꯠꯇꯕ ꯑꯗꯨꯃꯥꯏꯅ ꯂꯩ ꯑꯗꯣ ꯆꯔꯥ ꯑꯃ ꯄꯨꯕꯤꯔꯛꯀꯦ ꯀꯩꯅꯣ ꯑꯅꯤ ꯊꯣꯛꯅ ꯍꯧꯋꯦ ꯁꯧꯒꯤ ꯒ꯭ꯔꯤ ꯑꯉꯥꯡꯕ ꯍꯥꯏꯕ ꯑꯃꯖꯨ ꯂꯩꯀꯣ ꯁꯤꯂꯣ ꯁꯧꯒ꯭ꯔꯤ ꯅꯠꯇꯕ ꯑꯉꯥꯡꯕꯗꯨꯁꯨ ꯍꯧꯥꯎꯋꯤ ꯁꯣꯂꯣ ꯁꯥꯎꯒ꯭ꯔꯤꯗꯨ ꯈꯔ ꯍꯥꯎꯋꯤ ꯑꯗꯨꯒ ꯆꯨꯝꯅꯒꯤ ꯑꯩꯈꯣꯏ ꯁꯥꯎꯒ꯭ꯔꯤ ꯑꯁꯪꯕꯗꯣ ꯁꯪꯅꯄꯥ ꯑꯗꯨꯗꯨꯃ ꯍꯧꯋꯦ ꯑꯗꯨꯒ ꯑꯉꯥꯡꯗꯨꯗꯤ ꯀꯌꯥ ꯍꯧꯎꯇꯕꯅꯦ ꯁꯤꯂꯣ ꯁꯧꯒ꯭ꯔꯤꯒ ꯆꯨꯝꯅꯒꯤ ꯑꯃ ꯆꯨꯝꯅꯩ ꯑꯆꯨꯝꯕ ꯁꯧꯒ꯭ꯔꯤꯗꯣ ꯑꯗꯨꯗꯣ ꯆꯔꯥ ꯑꯃꯃꯝ ꯄꯨꯕꯤꯔꯛꯑꯒꯦ
ꯁꯤꯜꯂꯣꯛ ꯁꯧꯒ꯭ꯔꯤꯗꯤ ꯃꯄꯨꯟ ꯑꯃ ꯂꯩꯔꯤꯕ
ꯎꯝ
ꯑꯗꯣ ꯁꯤꯜꯂꯣꯛ ꯁꯧꯒ꯭ꯔꯤꯗꯤ ꯃꯥꯒꯤ ꯉꯥ ꯆꯥꯛꯁꯦ ꯃꯔꯥꯡ ꯀꯥꯏꯅ ꯑꯗꯒꯤ ꯑꯍꯥꯎꯕ ꯉꯥ ꯊꯥꯛꯇ꯭ꯔꯒꯗꯤ ꯏꯟꯖꯥꯡꯗꯣ ꯍꯥꯎꯇꯦꯕꯀꯣ ꯑꯗꯨꯒ ꯆꯨꯝꯅꯒꯤ ꯁꯧꯒꯔꯤꯁꯤꯗꯤ ꯉꯥꯔꯤꯗꯪ ꯊꯥꯛꯑꯒ ꯊꯣꯡꯉꯁꯨ ꯑꯗꯨꯝ ꯁꯧꯒꯔꯤꯒꯤ ꯃꯍꯥꯎꯗꯨꯝ ꯊꯣꯛꯑꯒ ꯑꯗꯨꯝ ꯍꯥꯎꯋꯦꯕ ꯑꯗꯨꯅꯅꯦ ꯆꯨꯝꯅꯒꯤ ꯁꯧꯒꯤꯗꯣ ꯑꯣꯏꯅ ꯄꯨꯕꯤꯔꯛꯑꯣ ꯍꯧꯖꯤꯛ ꯉꯥ ꯃꯔꯥꯡ ꯀꯥꯏꯗꯦꯕ
ꯍꯣꯏ ꯍꯣꯏ ꯍꯣꯏ ꯑꯩ ꯂꯥꯛꯀꯗ ꯄꯨ ꯎꯝ ꯍꯣꯏ ꯑꯗꯨ ꯑꯩ ꯂꯥꯛ ꯄꯨꯔꯛꯑꯒꯦ ꯐꯔꯦ ꯑꯗꯨꯗꯤ ꯊꯝꯃꯒꯦ
ꯑꯣ ꯐꯔꯦ ꯐꯔꯦ
ꯎꯝ